ꯍꯜꯂꯣ
ꯇꯥꯔꯤꯕ꯭ꯔꯣ
ꯇꯥꯏꯕ꯭ꯔꯣ
ꯌꯥꯝ ꯍꯔꯥꯎꯅ ꯄꯥꯏ ꯑꯣ ꯅꯨꯡꯉꯥꯏꯔꯦ ꯌꯥꯝ ꯍꯔꯥꯎꯅ ꯐꯣꯟꯒ ꯄꯥꯏꯈꯠꯂꯤꯅꯦ꯫
ꯑꯩꯗꯤ ꯑꯗꯨꯝ ꯍꯔꯥꯎꯕꯗꯨꯅꯦ꯫ ꯑꯩꯒꯤ ꯃꯤꯡ ꯍꯔꯥꯎꯕ ꯀꯧꯏ꯫
ꯀꯥꯏꯗ ꯂꯩꯕ꯭ꯔꯥ?
ꯑꯩ ꯇꯝꯄꯥꯛꯇ ꯂꯩꯌꯦ꯫
ꯎꯝ
ꯅꯪꯗꯤ
ꯑꯩꯁꯨ ꯑꯩꯁꯨ ꯇꯝꯄꯥꯛꯇ ꯂꯩꯕꯅꯤ ꯋꯥꯛꯀꯤꯡ ꯆꯠꯄ꯭ꯔꯥ
ꯑꯁ ꯋꯥꯥꯛꯀꯤꯡ ꯆꯠꯇꯦꯗ ꯉꯁꯤ ꯕꯣꯜ ꯁꯥꯟꯅꯕ ꯆꯠꯂꯦ ꯒꯦꯝ ꯕꯤꯂꯦꯁ ꯇ
ꯑꯣ ꯍꯧꯖꯤꯛꯀꯥꯟ ꯆꯥꯛꯇꯤ ꯆꯥꯔꯕꯣ
ꯍꯧꯖꯤꯛ ꯀꯥꯟ
ꯅꯗꯤ ꯅꯠꯇꯦ ꯋꯥꯔꯤꯗꯣ ꯈꯔ ꯐꯩ ꯋꯥꯔꯤꯗꯣ ꯈꯔ ꯐꯩ ꯈ꯭ꯔꯦꯕ
ꯆꯥꯗ꯭ꯔꯤ ꯆꯥꯗ꯭ꯔꯤ
ꯑꯣ ꯑꯩꯁꯨ ꯊꯣꯡꯕ ꯂꯣꯏꯗꯤ ꯂꯣꯏꯔꯦ ꯑꯗꯨ ꯆꯥꯅꯤꯡꯗꯕꯀꯣ
ꯍꯌꯦꯡꯕꯣꯜ ꯌꯦꯡꯃꯤꯟꯅꯁꯦ ꯍꯥꯏꯕꯀꯣ ꯑꯗꯨꯒ ꯏꯃꯥꯟꯅꯕꯁꯤꯡ ꯇꯨꯝꯃꯤꯟꯅꯒ ꯆꯥꯛ ꯆꯥꯃꯤꯟꯅꯕꯤ ꯗꯣ ꯉꯥꯏꯕꯅꯦ ꯃꯣꯏꯗ
ꯍꯌꯦꯡꯒꯤꯁꯦ ꯃꯩ ꯇꯥꯒꯗꯧꯔꯤꯅꯦ
ꯑꯁ ꯑ ꯑꯥꯔꯖꯦꯟ ꯅꯪ ꯑꯥꯔꯖꯦꯟꯇꯤꯅꯥ ꯑꯣꯏꯕ꯭ꯔꯣ
ꯎꯝ ꯑꯗꯨ ꯑꯣꯏꯌꯦ
ꯑꯥꯔꯖꯦꯟꯇꯤꯅꯥꯗꯤ ꯀꯌꯥꯝ ꯀꯟꯅ ꯁꯥꯟꯅꯔꯔꯣꯏꯗ ꯃꯣꯏꯗꯤ ꯍꯥꯏꯕꯗꯤ ꯃꯣꯏꯗꯤ ꯀ꯭ꯋꯥꯂꯤꯐꯥꯏ ꯆꯠꯈ꯭ꯔꯦ ꯇꯣꯞꯇ ꯂꯩꯈ꯭ꯔꯦ ꯑꯗꯨꯒ ꯄꯣꯔꯇꯨꯒꯥꯜꯒ ꯀꯣꯂꯣꯕꯤꯌꯥꯒꯤꯁꯦ ꯃꯣꯏ ꯄꯣꯇꯨ ꯎꯝ ꯄꯣꯔꯇꯨꯒꯜ ꯁꯦꯀꯦꯟꯗ ꯂꯩꯔꯗꯤ ꯇꯤꯝ ꯀꯟꯕ ꯄꯨꯜ ꯑꯃꯗ ꯂꯩꯔꯅꯦꯕ
ꯎꯝ
ꯇꯣꯞꯇ ꯇꯥꯔꯗꯤ ꯈꯔ ꯇꯤꯝ ꯈꯔ ꯁꯣꯟꯕ ꯀꯥꯡꯕꯨꯗ ꯂꯩꯔꯅꯤ
ꯍꯧꯖꯤꯛꯀꯥꯟ ꯀꯔꯤ ꯀꯔꯤ ꯇꯧꯔꯒ ꯂꯩꯕ
ꯑꯁ ꯑꯗꯨꯝ ꯂꯩꯕꯅꯦ ꯐ꯭ꯔꯤꯅꯦ ꯑꯟ ꯑꯩ ꯃꯥꯁꯇꯔꯗꯤ ꯇꯧꯗꯦ ꯀꯥꯟꯅꯗ꯭ꯔꯦꯗ ꯑꯩꯈꯣꯏ ꯂꯥꯏꯔꯤꯛ ꯄꯥꯅꯤꯡꯗꯕꯁꯤꯡꯒꯤꯗꯤ
ꯑꯩꯁꯨ ꯇꯧ ꯇꯧꯕꯨ ꯇꯧꯁꯤꯔꯦ ꯍꯥꯏꯅ ꯈꯜꯂꯝꯕꯅꯦ ꯑꯗꯣ ꯑꯁ ꯌꯥꯝ ꯂꯥꯏꯔꯤꯛ ꯂꯥꯏꯔꯤꯛ ꯄꯥꯕꯁꯤ ꯌꯥꯝ ꯇꯝꯃꯨꯒ ꯇꯟꯕꯀꯣ
ꯖꯥꯗꯨ ꯅꯪ ꯀꯣꯂꯦꯖꯗꯣ ꯏꯛꯅꯧ ꯏꯛꯅꯎ ꯑꯩꯈꯣꯏ ꯀꯣꯃꯔꯁꯀꯤ ꯂꯩꯔꯗꯤ ꯇꯧꯒꯦ ꯇꯧꯕꯅꯦꯕ ꯇꯝꯒꯦ ꯇꯧꯕꯅꯦ ꯑꯗꯣ ꯀꯣꯃꯔꯁꯀꯤꯁꯨ ꯂꯩꯇꯦ ꯑꯗꯨꯒꯤ
ꯊꯕꯛ ꯑꯃꯗꯤ ꯇꯧꯔꯝꯅꯤꯗ ꯁ꯭ꯋꯥꯏꯗ ꯂꯩꯔꯤꯒ ꯐ꯭ꯔꯤꯗ ꯈꯛꯇ ꯂꯩꯕꯗꯤ ꯍꯧꯅꯗꯦꯍꯦ
ꯑꯁ ꯚꯥꯏ ꯐ꯭ꯔꯤ ꯂꯥꯏꯕꯅꯦ ꯑꯩꯗꯤ ꯑꯗꯨꯝ ꯑꯁ
ꯑꯩꯅ ꯇꯥꯕꯗꯗꯤ ꯅꯍꯥꯟ ꯅꯪ ꯔꯤꯀ꯭ꯔꯨꯏꯠꯃꯦꯟ ꯆꯠꯄꯗ ꯈꯟꯈ꯭ꯔꯦ ꯍꯥꯏꯅ ꯇꯥꯕꯗ ꯑꯩꯅ ꯈꯟꯗꯦ ꯃꯥꯁꯦ ꯇ꯭ꯔꯦꯅꯤꯡꯕꯨ ꯂꯣꯏꯕꯨ ꯂꯣꯏꯔꯝꯒꯗ꯭ꯔꯥ ꯍꯥꯏꯅ ꯈꯜꯂꯤꯕꯒꯤꯅꯦ ꯀꯩꯅꯣ
ꯑꯁ ꯈꯪꯗ꯭ꯔꯅ‌ꯦ ꯚꯥꯏ ꯅꯣꯏ ꯅꯣꯏꯒꯤ ꯈꯨꯜꯗꯤ ꯌꯥꯎꯕ꯭ꯔꯥ
ꯑ ꯑꯩꯈꯣꯏ ꯎꯝ ꯌꯥꯎꯗꯦ
ꯑꯩꯗꯤ ꯑꯅꯤꯃꯛ ꯁꯨꯔꯦ ꯇꯤ ꯑꯦꯒꯤꯁꯦ
ꯑꯣ
ꯑꯗꯨ ꯊꯣꯛꯇꯕꯀꯣ
ꯑꯣ
ꯃꯦꯔꯤꯠ ꯂꯤꯁꯇꯨ ꯊꯣꯛꯇꯕ
ꯎꯝ
ꯀꯩꯅꯣꯒ ꯃꯣꯏꯁꯦ ꯍꯧ ꯄꯩꯁꯥ ꯈꯔ ꯄꯤꯕ꯭ꯔꯥ ꯄꯤꯕ꯭ꯔꯥ ꯃꯣꯏ
ꯑꯩ ꯈꯪꯗꯦ ꯑꯩꯗꯤ ꯑꯩꯗꯤ
ꯅꯣꯏ ꯈꯔ ꯀ꯭ꯂꯣꯁ ꯇꯧꯕꯅꯤꯅꯀꯣ
ꯀ꯭ꯔ‌ꯣꯁ ꯇꯧ ꯑꯩ ꯑꯗꯨꯒꯨꯝꯕ ꯋꯥꯔꯤꯗꯤ ꯇꯧꯗ‌ꯦꯅꯦ ꯑꯩꯈꯣꯏ
ꯑꯩꯅ ꯈꯪꯕꯗꯤ ꯑ ꯔꯣꯡꯗꯥꯏ ꯃꯆꯥ ꯕ‌ꯦꯅꯤꯁꯟꯗꯣ
ꯍꯣꯏ
ꯑꯗꯨꯁꯨ ꯄꯤꯌꯦ ꯑꯗꯨꯒ ꯅꯣꯡꯃꯥꯏ ꯃꯆꯥꯒ ꯈꯄꯣꯡ ꯃꯆꯥꯗꯤ ꯂꯣꯏ ꯄꯤꯕꯅꯦ ꯑꯩ ꯈꯪꯉꯦꯕ
ꯑꯣꯏꯔꯝ ꯑꯣꯏꯔꯝꯅꯤ ꯍꯣꯏ
ꯑꯩ ꯑꯩꯁꯨ ꯄꯤꯕꯅꯦꯕ ꯑꯩ ꯄꯤꯕꯅꯤꯅ ꯑꯩꯁꯨ ꯈꯪꯕꯅꯦꯕ
ꯑꯣ ꯑꯁ ꯅꯪꯒꯤ ꯅꯪ ꯅꯪ ꯅꯪꯗꯤ ꯄꯨꯔꯥ ꯃꯥꯡꯉꯤꯅꯦ ꯑꯗꯨꯗꯤ
ꯑ ꯑꯃꯨꯛ ꯂꯧꯔꯦ ꯄꯩꯁꯥꯗꯣ
ꯔꯤ ꯔꯤꯐꯟ ꯑꯃꯨꯛꯀ ꯇꯧꯕ꯭ꯔꯥ
ꯎꯝ
ꯑꯁ ꯑꯩ ꯁꯨꯃꯥꯏꯅ ꯇꯧꯕꯁꯦ ꯑꯩ ꯍꯩꯗꯤ ꯍꯩꯅꯗꯦꯗ ꯇꯧꯁꯤ ꯍꯥꯏꯔꯗꯤ ꯃꯥ ꯀꯩꯅꯣ ꯇ꯭ꯔꯥꯟꯁꯄꯦꯔꯦꯟꯁꯤꯗ ꯇꯧꯔꯗꯤ ꯐꯒꯗꯕꯅꯤꯀꯣ
ꯆꯦꯟꯕꯗꯤ ꯆꯦꯟꯕꯔ ꯅ‌ꯣꯏ
ꯑꯩ ꯑꯃꯨꯔꯛꯇꯤ ꯇ꯭ꯔꯥꯏ ꯇꯧꯋꯦ ꯑꯁ ꯈꯤꯇꯪꯗ ꯂꯩꯍꯧꯕ ꯋꯥꯅꯤꯗ ꯑꯩ ꯑꯗꯨꯝ ꯇꯝꯗ ꯍꯥ ꯑꯗꯨ ꯃꯇꯝꯗ ꯑꯩꯁꯨ ꯈꯔ ꯏꯐꯣꯔꯠ ꯈꯔ ꯈꯔ ꯄ꯭ꯔꯦꯛꯇꯤꯁ ꯀꯟꯅ ꯇꯧꯔꯝꯃꯗꯤ ꯊꯣꯛ ꯊꯣꯛꯀꯗꯕꯅꯤ ꯑꯁ ꯑꯁ ꯑꯩꯥꯁꯨ ꯌꯥꯝ ꯍꯧꯖꯤꯛ ꯀꯩꯅꯣ ꯌꯥꯝ ꯋꯥꯈꯟꯁꯦ ꯀꯩꯅꯣ ꯀꯩꯅꯣ ꯈꯟꯈ꯭ꯔꯦꯅꯦ
ꯑ ꯀꯥꯏꯗ ꯀꯥꯏꯗ ꯆꯦꯜꯂꯦ ꯅꯪꯅ
ꯑꯩ ꯑꯩꯈꯣꯏ ꯁ꯭ꯋꯥꯏꯗ ꯇꯧꯕꯗꯣ ꯅꯍꯥꯟ ꯍꯟꯗꯛ ꯆꯍꯤ ꯇꯧꯕꯗꯣ ꯑꯥ ꯑꯗꯨꯗ ꯇꯧꯕꯗ‌ꯣ ꯎꯝ ꯑꯗꯨꯗ ꯑꯃꯔꯛꯗꯤ ꯑꯃ ꯑꯗꯨꯗ ꯇꯧꯕꯔꯤꯔꯤꯕ
ꯅ‌ꯣꯅꯦꯒꯤꯗꯤ ꯈꯔ ꯂꯥꯏꯌ‌ꯦ
ꯑꯣ ꯑꯗꯨ ꯈꯔ ꯂꯥꯏꯌ‌ꯦꯕ
ꯋꯥꯁꯨ ꯋꯥꯏ ꯍꯥꯏꯕꯗꯤ ꯁꯣꯟꯕ ꯀꯥꯡꯄꯨꯔꯁꯨ ꯌꯥꯝꯃꯦꯕ ꯅ‌ꯣꯅꯦꯗꯗꯤ
ꯅꯪꯁꯦ ꯂꯝꯕꯤ ꯆꯠꯄꯒꯨꯝ ꯆꯠꯄ ꯃꯥꯜꯂꯦꯗ
ꯎꯝ ꯏꯃꯥꯟꯅꯕ ꯌꯨꯝ ꯆꯠꯀꯦ ꯇꯧꯕꯅꯦ
ꯎꯝ ꯑꯁ ꯍꯧꯖꯤꯛꯀꯥꯟꯗꯤ ꯑꯁ ꯉꯁꯤꯁꯦ ꯌꯥꯝ ꯅꯨꯡꯉꯥꯏꯌ‌ꯦꯅ‌ꯦ ꯅꯨꯡꯁꯤꯠ ꯌꯥꯝ ꯁꯤꯠ ꯑꯩꯈꯣꯏꯒꯤ ꯑꯁ ꯐ꯭ꯔꯦꯁ ꯌꯥꯝ ꯑꯣꯏꯅꯦ
ꯍꯩ ꯉꯁꯤ ꯆꯍꯤꯁꯨ ꯑꯃꯨꯛ ꯂꯩꯒꯅꯤ ꯍꯥꯏꯌꯦ ꯔꯤꯀ꯭ꯋꯔꯃꯦꯟ
ꯍꯟꯗꯛꯅ ꯃꯣꯏꯅ ꯍꯥꯏꯕꯗꯨ ꯍꯟꯗꯛꯅ ꯂꯥꯁ ꯑꯣꯏꯔꯅꯤ ꯍꯥꯏ ꯍꯟꯗꯛꯀꯤ ꯂꯥꯁ ꯑꯣꯏꯔꯗꯤ ꯆꯍꯤ ꯇꯔꯥꯃꯨꯛ ꯃꯇꯨꯡꯗ ꯑꯃꯨꯛꯀ ꯂꯧꯒꯅꯤ ꯍꯥꯏ
ꯍꯣꯏ ꯃꯣꯏ ꯔꯤꯇꯥꯌꯔꯃꯦꯟ ꯂꯣꯏꯔꯒ ꯑꯁ ꯈꯪꯗ꯭ꯔꯦꯍꯦ
ꯍꯟꯗꯛ ꯑꯩꯁꯨ ꯈꯜꯂꯤꯅꯤ ꯍꯟꯗꯛꯁꯤ ꯂꯥꯁ ꯑꯦꯇꯦꯝꯞ ꯑꯣꯏꯅ ꯇꯧꯁꯤꯔꯥ ꯍꯥꯏꯅ ꯈꯜꯂꯤꯅꯤ
ꯋꯥ ꯋꯥꯃꯟꯕꯒꯤꯀꯣ ꯁꯤꯇꯤꯑꯦꯒꯤꯁꯦ
ꯆꯦꯟꯕꯗꯣ ꯃꯣꯏꯅ ꯍꯥꯏꯕꯗꯤ ꯆꯦꯟꯕꯗ ꯊꫭꯒ ꯆꯦꯟꯕꯗ ꯉꯝꯃꯗꯤ ꯑꯗꯨ ꯐꯤꯖꯤꯀꯦꯜꯗꯤ ꯑꯌꯥꯝꯕꯗꯤ ꯑꯗꯨꯗꯅꯤ ꯀꯜꯂꯤꯁꯤ ꯍꯥꯏꯅꯤ ꯆꯦꯟꯕꯗ ꯉꯝꯃꯗꯤ ꯑꯇꯣꯞꯄꯗꯤ ꯀꯩꯁꯨ ꯅꯠꯇꯦ ꯍꯥꯏ
ꯍꯣꯏ ꯑꯇꯣꯞꯄꯁꯨ ꯀꯩꯁꯨ ꯅꯠꯇꯦ ꯑꯗꯨ ꯑꯣꯏꯔꯁꯨ ꯀ꯭ꯋꯥꯂꯤꯐꯥꯏ ꯇꯧꯕ ꯃꯤ ꯌꯥꯝꯃꯟꯕꯒꯤꯀꯣ
ꯎꯝ
ꯑꯗꯨꯒꯤꯅꯦ ꯂꯩꯥꯏꯍꯧꯔꯤꯗꯣ ꯃꯦꯔꯤꯠ ꯂꯤꯁꯇ ꯃꯦꯔꯤꯠ ꯂꯤꯁꯇ ꯂꯩꯍꯧꯕꯗꯣ ꯑꯗꯨꯒꯤꯅꯦ ꯀ꯭ꯋꯥꯂꯤꯐꯥꯏ ꯇꯧꯕ ꯃꯤꯗꯤ ꯌꯥꯝꯃꯦꯕ ꯑꯦꯛꯖꯥꯝꯒꯨꯝꯕꯁꯨ ꯌꯥꯝ ꯂꯨꯗꯕꯅꯦ
ꯌꯥꯝ ꯂꯨꯗꯦ ꯍꯥꯏꯅꯦ
ꯌꯥꯟ ꯇꯥꯗꯦ
ꯑ ꯔꯤꯀ꯭ꯔꯨꯏꯠꯃꯦꯟꯗꯤ ꯑꯗꯨꯝ ꯂꯥꯛꯀꯅꯤꯗ ꯑꯩꯈꯣꯏꯅꯕꯨ ꯈꯧꯔꯥꯡꯅ ꯉꯥꯏꯔꯒ
ꯉꯝꯒꯅꯤ ꯅꯪꯁꯨ
ꯑꯩ ꯍꯟꯗꯛ ꯊꯥꯕꯅꯤ ꯑꯗꯨ ꯑꯁ ꯃꯥꯛꯁꯦ ꯑꯁ ꯀꯌꯥ ꯅꯨꯡꯉꯥꯏꯇꯦꯅꯦ
ꯅꯪ ꯅꯪꯁꯨ ꯊꯥꯔꯝꯕ꯭ꯔꯥ
ꯊꯥꯏ ꯑꯁ ꯑꯦ ꯂꯥꯁ ꯌꯔꯗꯒꯤ ꯍꯦꯟꯅ ꯅꯠꯇꯦ ꯂꯥꯁ ꯌꯔꯗꯒꯤ ꯍꯦꯟꯅ ꯃꯥꯛ ꯂꯧꯕꯗꯣ ꯑ ꯅꯦꯝꯃꯦ
ꯍꯟꯗꯛ ꯍꯟꯗꯛꯗꯤ ꯀꯌꯥꯃꯨꯛ ꯂꯧꯕ꯭ꯔꯥ
ꯑ ꯐꯤꯞꯇꯤ ꯑꯩꯠ ꯈꯛꯇꯅꯦ ꯎꯄꯥꯏ ꯂꯩꯔꯣꯏ ꯁꯤꯗꯤ
ꯑꯩ ꯑꯩ ꯔꯣ ꯁ꯭ꯀꯣꯔꯗ ꯁꯚꯦꯟꯇꯤ ꯄ꯭ꯂꯁꯇꯤ ꯆꯠꯄꯅꯦꯕꯀꯣ ꯑꯁ ꯍꯟꯗꯛ ꯆꯍꯤꯁꯦ ꯁ꯭ꯀꯣꯔ ꯁꯚꯦꯟꯇꯤ ꯄ꯭ꯂꯁ ꯆꯠꯄꯅꯤ ꯑꯗꯨ ꯔꯤ ꯀꯩꯅꯣ ꯅꯦꯒꯦꯇꯤꯞ ꯃꯥꯔꯀꯤꯡꯗ ꯅꯦꯒꯦꯝ ꯅꯦꯒꯦꯇꯤꯞ ꯃꯥꯔꯀꯤꯡ ꯑꯃꯨꯛ ꯇꯧꯕꯗ ꯁꯤꯛꯁꯇꯤ ꯄ꯭ꯂꯁ ꯈꯛꯇ ꯉꯥꯏꯔꯤꯅꯤ
ꯑ ꯅꯣꯔꯃꯦꯂꯥꯏ ꯑꯥꯢ ꯁꯤꯛꯁꯇꯤ ꯄ꯭ꯂꯁꯇꯤ ꯊꯥꯖꯗꯦꯗ ꯍꯥꯏꯕꯗꯤ
ꯍꯣꯏ
ꯁꯤ ꯚꯦꯀꯦꯟꯁꯤꯗꯣ ꯌꯥꯝ ꯅꯦꯝꯃꯦꯕ
ꯍꯟꯗꯛ ꯚꯦꯀꯦꯟꯁꯤ ꯅꯦꯝꯃ ꯑꯗꯨꯒ ꯍꯟꯗꯛ ꯍꯟꯗꯛ ꯆꯍꯤ ꯑꯅꯧꯕ ꯂꯥꯛꯀꯗꯕꯁꯤꯗꯤ ꯚꯦꯀꯦꯟꯁꯤ ꯑꯃꯨꯛꯀ ꯋꯥꯡꯉꯅꯤ ꯗꯨꯗ ꯆꯥꯟꯁ ꯌꯥꯝꯃꯨꯛꯀ ꯂꯩꯅꯤ
ꯂꯥꯁ ꯌꯔꯗꯤ ꯈꯔ ꯂꯥꯏ ꯀꯣꯏꯁꯟꯗꯣ ꯍꯥꯏꯕꯗꯤ ꯉꯁꯤꯁꯤ ꯆꯍꯤ ꯉꯁꯤ
ꯍꯣꯏ ꯃꯁꯥ ꯃꯁꯥꯒꯤ ꯁꯤꯞ
ꯍꯣꯏ ꯃꯁꯥ ꯃꯁꯥ ꯁꯤꯐ ꯑꯣꯏꯔꯁꯨ ꯂꯥꯁ ꯏꯌꯥꯔꯒꯤꯗꯤ ꯈꯔ ꯂꯥꯏꯌꯦ ꯍꯥꯏꯗꯤ ꯁꯤ ꯆꯍꯤꯒꯤꯗꯤ ꯏꯗꯨ ꯀꯨꯏꯇꯤꯅ ꯑꯃꯨꯛ ꯄꯥꯏꯕꯅꯤꯅꯀꯣ ꯑꯗꯨꯠ ꯄꯦꯇꯥꯟꯗꯣ ꯑꯅꯧꯕ ꯑꯣꯏꯕꯅꯤꯅ
ꯑ ꯍꯟꯗꯛꯁꯨ ꯍꯟꯗꯛꯅꯀꯣ ꯅꯦꯛꯁ ꯏꯌꯥꯔ ꯑꯈꯣꯏ ꯑꯃꯨꯛꯀ ꯊꯥꯒꯗꯕꯅ ꯁꯦꯛꯁꯟꯅꯜ ꯇꯥꯏꯃꯤꯡ ꯍꯥꯞꯀꯅꯤ ꯍꯥꯏ
ꯁꯦꯛꯁꯅꯦꯜ ꯇꯥꯏꯃꯤꯡ ꯍꯥꯏꯕꯗꯤ
ꯁꯦꯛꯁꯅꯦꯜ ꯇꯥꯏꯃꯤꯡ ꯄꯦꯄꯔ ꯈꯨꯗꯤꯡꯃꯛꯀꯤ ꯇꯣꯏꯟꯇꯤ ꯇꯣꯏꯟꯇꯤ ꯃꯤꯅꯠꯁ ꯑꯦꯂꯣꯠ ꯇꯧꯕꯗ ꯑꯗꯨꯃꯥꯏꯅ ꯑꯈꯣꯏ ꯁꯤ ꯄꯤ ꯌꯣꯒꯨꯝꯕꯗ ꯇꯧꯕꯗꯣ ꯑꯗꯨꯃꯥꯏꯅ ꯍꯥꯞꯀꯅꯤ ꯍꯥꯏ
ꯑꯁ ꯗꯨꯃꯥꯏ ꯇꯧꯔꯗꯤ ꯅꯦꯛꯁꯇꯗꯤ ꯑ
ꯀꯥꯏꯗꯒꯤ ꯖꯤꯀꯦꯒ ꯈꯣꯏ ꯆꯍꯤ ꯇꯔꯥꯃꯨꯛ
ꯖꯤ ꯖꯤꯀꯦꯗꯤ ꯖꯤꯀꯦꯗꯤ ꯃꯤꯅꯤꯠ ꯃꯉꯥ ꯑꯣꯏꯔꯗꯤ ꯌꯥꯌꯦ ꯌꯥꯔꯦ
ꯐꯪꯗ꯭ꯔꯗꯤ ꯎꯄꯥꯏ ꯂꯩꯇꯦꯅꯦ ꯃꯥꯅꯦ ꯌꯥꯕꯨꯗꯤ ꯌꯥꯏꯑꯕꯀꯣ
ꯎꯝ
ꯑꯗꯨ ꯑꯁ ꯆꯍꯤ ꯆꯍꯤꯥ ꯃꯉꯥ ꯀꯨꯟꯊ꯭ꯔꯥꯃꯉꯥ ꯑꯦ ꯀꯨꯟꯊ꯭ꯔꯥꯃꯉꯥ ꯁꯨꯒꯗꯧꯔꯦ ꯅꯠꯇꯦ ꯐꯤꯞꯇꯤꯟ ꯌꯔꯁ ꯁꯨꯒꯗꯧꯔꯦꯕꯀꯣ ꯈꯣꯏ ꯂꯥꯏꯔꯤꯛ ꯇꯝꯃꯒ ꯂꯥꯛꯄꯁꯦ ꯑꯗꯨ ꯑꯗꯨꯗ ꯁꯨꯊꯦꯡ ꯊꯦꯡꯅꯗꯕ ꯀꯣꯏꯁꯟ ꯌꯥꯝ ꯍꯪꯕ ꯋꯥꯅꯤꯗ
ꯖꯤꯀꯦꯒꯤꯗꯤ ꯌꯥꯝ ꯂꯨꯋꯦ ꯑꯩꯈꯣꯏꯒꯤ ꯁꯤ ꯁꯦꯐꯇꯤ ꯂꯨꯋꯦ ꯑꯩ ꯒꯨꯒꯜꯁꯗ ꯌꯦꯡꯕꯗꯀꯣ ꯏꯪꯂꯤꯁꯀ ꯏꯪꯂꯤ ꯏꯪꯂꯤꯁꯀ ꯔꯤꯖꯟꯅꯤꯡꯗꯤ ꯌꯥꯝ ꯂꯨꯗꯕꯅꯦ ꯖꯤꯀꯦꯗꯣ ꯍꯥꯔꯠ ꯍꯥꯔꯠ ꯑꯣꯏꯔꯝꯃꯦ ꯑꯩꯈꯣꯏꯒꯤ
ꯑꯣ ꯑꯩꯒꯤ ꯑꯩ ꯑꯩꯒꯤ ꯔꯤꯖꯟꯅꯤꯡ ꯄꯦꯄꯔꯁꯦ ꯅꯝꯕꯔ ꯁꯤꯁꯇꯦꯝ ꯌꯥꯝꯃꯟꯕꯒꯤꯀꯣ ꯃꯇꯝ ꯌꯥꯝ ꯆꯨꯁ ꯇꯧꯔ ꯃꯇꯝ ꯌꯥꯝ ꯆꯪꯉꯦꯕ ꯀꯥꯏꯗꯒꯤ ꯃꯦꯁ ꯃꯦꯁ ꯈꯨꯁꯣꯟꯖꯦ ꯁꯤꯝꯄ꯭ꯂꯤꯐꯥꯏ ꯐꯥꯎ ꯀꯥꯎꯕ ꯋꯥꯅꯤꯗ ꯇꯨꯗꯤ ꯀꯥꯏꯗꯒꯤ ꯈꯟꯗꯣꯏꯅꯣꯕ
ꯁꯨꯝ ꯀꯨꯏꯅ ꯀꯨꯏꯅ ꯇꯧꯗꯕꯗꯣ ꯇꯞꯅ ꯇꯞꯅ ꯇꯧꯔꯗꯤ ꯑꯟꯁꯥꯔꯗꯤ ꯐꯪꯅꯤ ꯐꯪꯉꯅꯤꯕ ꯑꯗꯨ ꯑꯣꯏꯔꯁꯨ ꯃꯇꯝ ꯇꯥꯏꯃꯤꯡꯗ ꯆꯠꯄꯅꯤꯅ ꯈꯣꯠꯄ ꯉꯝꯗꯦ ꯁꯠ ꯁꯠ ꯇꯧꯕ ꯉꯝꯗꯦꯕ
ꯑꯁ ꯇꯤꯌꯦ ꯑꯩꯗꯤ ꯄꯥꯝꯕꯗꯤ ꯄꯥꯝꯕꯅꯦ
ꯄꯥꯝꯗꯤ ꯄꯥꯝꯃꯦ ꯑꯩꯖꯨ ꯑ ꯍꯟꯅꯛ ꯃꯇꯝ ꯂꯩꯌꯦꯗꯅ ꯍꯧꯖꯤꯛ ꯍꯧꯖꯤꯛꯗꯒꯤ ꯍꯧꯔꯗꯤ ꯍꯣꯠꯅꯕ ꯍꯧꯔꯗꯤ ꯗꯨꯝ ꯃꯨꯛꯀ ꯀꯩꯅꯣ ꯇꯧꯔꯅꯤꯗ
ꯚꯦꯀꯦꯟꯁꯤ ꯆꯥꯝꯃꯒꯨꯝꯕ ꯈꯛꯇꯅꯤ ꯍꯥꯏꯌꯦ
ꯍꯟꯗꯛ ꯑꯅꯧꯕ ꯊꯣꯛꯒꯗꯕꯁꯦ
ꯑꯥ
ꯑꯁ ꯑꯗꯨꯗꯤ ꯕꯦꯁ ꯑꯣꯕ ꯗ ꯕꯦꯁ ꯃꯨꯒ ꯂꯧꯔꯅꯤꯅꯦ
ꯑꯗ ꯑꯩꯈꯣꯏꯒꯤꯗꯤ ꯑꯩꯈꯣꯏꯗꯤ ꯔꯤꯀ꯭ꯔꯨꯏꯠꯃꯦꯟ ꯏꯝꯐꯥꯜꯗ ꯇꯥ ꯑꯩ ꯇꯥꯔꯝꯒꯅꯤꯗ ꯑꯩꯈꯣꯏꯒꯤꯗꯤ ꯎꯈ꯭ꯔꯨꯜꯗꯤ ꯎꯈ꯭ꯔꯨꯜꯗ ꯂꯩꯔꯅꯤ ꯁꯅꯥꯞꯇꯤꯗꯤ ꯁꯅꯥꯞꯇꯤꯗ ꯂꯩꯔꯅꯤ ꯑꯩꯈꯣꯏ ꯇꯃꯦꯡꯂꯣꯡꯅ ꯅꯣꯅꯦꯁꯦ ꯏꯝꯐꯥꯜꯗ ꯑꯣꯏꯔꯝꯒꯅꯤ
ꯑꯩꯈꯣꯏ ꯑꯩꯈꯣꯏ ꯃꯁꯥ ꯃꯁꯥꯒꯤ ꯃꯁꯥ ꯃꯁꯥꯒꯤ ꯂꯣꯀꯦꯁꯟꯗ ꯄꯤꯔꯗꯤ ꯐꯒꯗꯕꯅꯤꯀꯣ
ꯎꯝ ꯑꯩꯈꯣꯏ ꯂꯣꯀꯦꯁꯟꯗ ꯑꯃꯨꯛ ꯄꯤꯔꯗꯤ ꯑꯁ
ꯍꯟꯗꯛꯇꯤ ꯐꯖꯅ ꯇ꯭ꯔꯦꯟ ꯇꯧꯒꯦ ꯍꯥꯏꯅ ꯈꯜꯂꯤꯕꯅꯤ ꯃꯔꯨꯞ ꯑꯩꯈꯣꯏ ꯃꯔꯨꯞ ꯍꯣꯏ ꯑꯩꯈꯣꯏ ꯃꯔꯨꯞ ꯀꯥꯡꯕꯨ ꯂꯩꯃꯤꯟꯅꯔꯒ ꯋꯀꯤꯡ ꯋꯀꯤꯡ ꯆꯦꯟꯕ ꯆꯣꯡꯕ ꯁꯨꯝ ꯄꯨꯟꯅ ꯄꯨꯟꯅ ꯆꯠꯂꯗꯤ ꯅꯨꯡꯉꯥꯏꯒꯗꯕꯅꯤꯅꯦ ꯏꯊꯟꯗ ꯑꯣꯏꯕꯃꯤꯅꯀꯣ ꯀꯌꯥ ꯀꯌꯥ ꯀꯩꯅꯣ ꯇꯣꯀꯤꯡ ꯆꯥꯔꯖꯤꯛ
ꯅꯅꯦꯗ ꯅꯣꯏ ꯚꯦꯁ ꯀꯌꯥꯗ ꯆꯦꯜꯂꯦ ꯅꯍꯥꯟ
ꯑꯩ ꯕꯦꯠꯁ ꯑꯩꯈꯣꯏ ꯅꯍꯥꯟ ꯁꯦꯝꯕꯗ ꯌꯥ ꯕꯦꯖ ꯁꯚꯦꯜꯂꯥ ꯑꯦꯠꯂꯥ ꯑꯗꯨꯗ ꯑꯣꯏꯔꯝꯅꯤ
ꯎꯝ
ꯅꯣꯏꯗꯤ
ꯑꯩꯈꯣꯏꯗꯤ ꯐꯥꯔꯁ ꯕꯦꯠꯁꯇꯣ
ꯐꯥꯁ ꯕꯦꯠꯁꯇ ꯅꯪꯁꯨ ꯌꯥꯎꯕ꯭ꯔꯥ
ꯎꯝ
ꯑꯩꯁꯨ ꯐꯥꯔꯁ ꯕꯦꯁ ꯌꯥꯎꯒꯅꯤ ꯍꯥꯏꯅ ꯂꯥꯛꯄꯅꯦ ꯃꯣꯏꯅ ꯃꯣꯏ ꯀꯥꯡꯕꯨꯅ ꯎ ꯏꯟꯊꯣꯛꯄꯀꯣ
ꯅꯣꯡꯃꯥꯏ ꯀꯥꯡꯄꯨꯗꯣ ꯃꯣꯏꯅ ꯍꯥꯟꯅ ꯂꯥꯛꯑꯒ ꯐꯤꯜ ꯑꯞ ꯇꯧꯔꯝꯕꯅꯦ
ꯑꯩ ꯑꯩꯁꯨ ꯍꯥꯟꯅ ꯃꯣꯏꯒ ꯂꯥꯡ ꯂꯥꯛꯃꯤꯟꯅꯕꯅꯤ ꯑꯗꯨ
ꯍꯟꯗ꯭ꯔꯦꯠ ꯁꯨꯗꯕꯒꯤꯀꯣ
ꯎꯝ ꯑꯗꯨꯃꯥꯏꯅ ꯍꯥꯏꯕꯅꯤ ꯑꯗꯨ ꯑꯩ ꯑꯩ ꯂꯥꯛꯄꯗ ꯑꯩꯉꯣꯟꯗ ꯗꯤ ꯏꯟꯊꯣꯛꯄ ꯋꯥꯅꯤꯗ ꯅꯣꯏ ꯀꯣꯅ ꯇꯧ ꯍꯥꯏꯅꯀꯣ
ꯍꯥꯏꯁ ꯒ꯭ꯌꯥꯟ ꯇꯥꯗꯦ ꯑꯃꯨꯛ ꯐꯖꯅ ꯇ꯭ꯔꯥꯏ ꯇꯧꯔꯁꯦ ꯐꯔꯦꯗꯨꯗꯤ ꯚꯥꯏ ꯑꯩ ꯆꯥꯛ ꯌꯦꯟꯁꯥꯡ ꯊꯣꯡꯅꯕ ꯇꯧꯔꯒꯦꯀꯣ ꯑꯣ ꯆꯥꯛ ꯏꯟꯁꯥꯡ ꯊꯣꯡꯅꯕ ꯇꯧꯔꯒꯦ